ꯑꯣ
ꯍꯜꯂꯣ
ꯎꯝ ꯑꯁ ꯌꯥꯝ ꯄꯣꯡꯉꯦꯍꯦ ꯋꯥꯔꯤꯒ ꯁꯥꯅꯤꯡꯗꯝꯅꯦ ꯅꯪꯕꯨꯗꯤ ꯎꯝ ꯌꯥꯝ ꯄꯣꯡꯉꯦꯍꯦ ꯃꯤꯗꯤ ꯇꯥꯕ꯭ꯔꯣ ꯇꯥꯕ꯭ꯔꯣ ꯆꯥꯗ꯭ꯔꯤꯌꯦ ꯍꯧꯖꯤꯛ ꯐꯥꯎ
ꯀ꯭ꯔꯤ ꯏꯟꯖꯥꯡ ꯆꯥꯔꯦ ꯉꯁꯤꯗꯤ
ꯑꯩꯈꯣꯏꯗꯣ ꯑꯩꯈꯣꯏ ꯑꯅꯤꯗꯣ ꯕꯖꯥꯔ ꯑꯃꯨ ꯅꯍꯟꯃꯨ
ꯀꯅꯥꯅ ꯊꯣꯡꯕ꯭ꯔꯣ ꯊꯣꯡꯕ꯭ꯔꯥ
ꯂꯤꯌꯥꯡꯅ ꯑꯩꯈꯣꯏꯗꯣ ꯅꯒꯥ ꯃꯄꯥꯜ ꯆꯥꯠꯄꯗꯣ ꯊꯦꯡꯅ ꯂꯥꯛꯄ
ꯉꯁꯤꯗꯤ ꯏꯁꯤ ꯀꯔꯤ ꯀꯔꯤ ꯂꯩ ꯂꯩꯔꯨ ꯂꯩ ꯂꯩꯕ꯭ꯔꯣꯅꯣꯏ ꯆꯠꯄꯗꯣ ꯑꯆꯔ ꯅꯣꯏ ꯑꯅꯤ ꯑꯩ ꯍꯥꯟꯅ ꯆꯪꯈꯤꯗꯅ ꯅꯣꯏ ꯑꯅꯤ ꯂꯩ ꯍꯧꯕꯗꯨ ꯀꯔꯤ ꯀꯔꯤ ꯂꯩꯕ꯭ꯔꯣ ꯉꯁꯤ ꯐꯖꯥ ꯐꯖꯕ ꯎꯕ꯭ꯔꯣ ꯎꯝ
ꯑꯃꯁꯨ ꯐꯪꯗꯦ
ꯀꯔꯤ ꯂꯕ꯭ꯔꯥꯅꯣꯏ ꯄꯣꯠ ꯑꯝ ꯑꯃꯇ ꯂꯩꯗꯕ꯭ꯔꯣ
ꯂꯩꯇꯦ ꯐꯖꯕꯁꯨ ꯑꯃꯁꯨ ꯐꯖꯕꯁꯨ ꯑꯃꯁꯨ ꯂꯩꯇꯦ ꯐꯖꯥꯕꯁꯨ ꯑꯃꯁꯨ ꯂꯩꯇꯦ ꯑꯗꯨꯏꯅꯦ ꯅꯪꯒꯤꯗꯤ ꯑꯣꯗꯥꯔ ꯇꯥꯎꯋꯣꯅ ꯑꯣꯗꯔ ꯇꯥꯎꯕꯅ ꯐꯥꯅꯤ
ꯑꯩ ꯑꯃꯨꯛ ꯑꯩ ꯑꯃꯨꯛ ꯊꯤꯕꯤꯒꯦ
ꯑꯩꯈꯣꯏ ꯑꯩꯈꯣꯏ ꯂꯥꯎꯕ ꯃꯐꯝꯗꯣ ꯅꯠꯇ꯭ꯔꯁꯨ ꯏꯃꯥꯟꯅꯕꯤ ꯑꯃ ꯂꯧꯋꯤꯅ
ꯎꯝ
ꯑꯣ
ꯑꯗꯨꯅꯦ ꯑꯩꯈꯣꯏꯗꯤ ꯄꯩꯁꯥ ꯂꯩꯔꯗꯤ ꯆꯥꯅꯤꯡꯕ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
ꯇꯨꯡꯉꯥꯜꯂꯦ
ꯑꯩ ꯑꯃꯨꯛ ꯍꯪꯕꯤꯒꯦ
ꯅꯁꯥꯡ ꯈꯪꯕ꯭ꯔꯣ
ꯑꯩꯒꯤꯗꯤꯞꯁꯨ ꯌꯥꯏꯌꯦꯅꯥ
ꯍꯣꯏ ꯄꯩꯁꯥ ꯑꯗꯨꯝ ꯊꯝꯗꯤ ꯑꯗꯨꯗꯤ ꯌꯦ ꯑꯩꯉꯣꯟꯗ ꯊꯝ
ꯂꯩꯊꯣꯛ ꯊꯨꯅ ꯂꯩꯊꯣꯛꯄꯗꯨꯅ ꯐꯅꯤꯕ ꯅꯠꯇ꯭ꯔꯥꯗꯤ
ꯈꯣꯏꯗꯤ ꯂꯥꯏꯔꯗꯤ ꯄꯥꯏꯕ ꯍꯩꯇꯦꯅꯥ ꯑꯗꯨꯒꯤ ꯆꯥꯛ ꯆꯥꯔꯕ ꯕ꯭ꯔꯣ ꯅꯣꯏꯗꯤ
ꯎꯝ
ꯆꯥꯛ ꯆꯥꯔꯕ꯭ꯔꯣ ꯅꯣꯏꯗꯤ
ꯍꯣꯏ ꯆꯥꯔꯦ ꯅꯪꯗꯤ
ꯆꯥꯗ꯭ꯔꯤꯌꯦ
ꯀ꯭ꯔꯤ ꯏꯟꯖꯥꯡ ꯆꯥꯕ꯭ꯔꯣ ꯑꯣ ꯌꯥꯝ ꯐꯩꯅꯥ
ꯁꯧꯒ꯭ꯔꯤ ꯊꯣꯡꯉꯦ ꯂꯤꯌꯥꯡꯅ
ꯎꯝ ꯍꯥꯏꯔꯤꯅꯦ ꯅꯣꯏ ꯉꯁꯤ ꯉꯁꯤ ꯉꯁꯤ ꯀ꯭ꯔꯤꯔꯥ ꯑꯃ ꯐꯥꯎ ꯐꯪꯗ꯭ꯔꯦ ꯍꯥꯏꯕ꯭ꯔꯣ
ꯑꯃꯁꯨ ꯐꯪꯗꯦ ꯍꯣꯏ ꯑꯃꯥꯁꯨ ꯐꯪꯗꯦ
ꯑ ꯑꯩꯈꯣꯏꯒꯤ ꯅꯨꯃꯤꯠ ꯅꯠꯇꯕ ꯃꯥꯜꯂꯦ ꯉꯁꯤꯁꯦ ꯑꯗꯨꯒ ꯈꯪꯒꯨꯞꯀꯤꯗꯣ ꯅꯪ ꯍꯪꯕꯤꯌꯨꯀꯣ
ꯎꯝ ꯍꯪꯕꯤꯒꯦ ꯑꯃꯨꯛ ꯑꯩꯁꯨ ꯑꯁ ꯃꯣꯏꯒꯤꯗꯣ ꯂꯩꯥꯔꯗꯤ ꯐꯥꯗꯤ ꯐꯥꯒꯗꯕ ꯀꯔꯤꯕ
ꯑꯗꯨꯗꯤ ꯇꯨꯜꯗ ꯈꯔ ꯊꯨꯅ ꯍꯪꯕꯤꯌꯣꯕ ꯑꯦ ꯈꯔ ꯊꯨꯅ ꯑꯩꯉꯣꯟꯗ ꯄꯩꯁꯥ ꯂꯩꯔꯗꯤ ꯌꯥꯔꯔꯣꯏꯌꯦ
ꯑꯁꯤ ꯏꯃꯥꯟꯅꯕꯤ ꯑꯃ ꯎꯝ ꯇꯧꯕꯗꯣ ꯑꯗꯨꯗꯒꯤ ꯂꯥꯎꯔꯗꯤ ꯐꯥꯗꯤ ꯐꯥꯒꯅꯤ ꯃꯥꯒꯤꯗꯣ ꯁꯥꯏꯖ ꯐꯖꯅ ꯂꯥꯛꯑꯦꯕ ꯑꯩꯒꯤꯗꯣ ꯊ꯭ꯔꯤꯅꯦ ꯍꯥꯏꯔꯒ ꯌꯥꯝ ꯆꯥꯎꯕ ꯅꯠꯇꯦꯕ ꯑꯗꯣ ꯑꯣ ꯅꯠꯇꯦ ꯌꯥꯝ ꯄꯤꯛ ꯄ ꯅꯠꯇꯦꯕ ꯊ꯭ꯔꯤ ꯑꯣꯏꯔꯁꯨ ꯌꯥꯝ ꯆꯥꯎꯋꯤꯅ ꯑꯩꯒꯤꯗꯨꯗꯤ ꯑꯗꯨꯅꯦ
ꯅꯪꯒꯤ ꯅꯃꯥꯟꯅꯕꯤ ꯍꯥꯏꯗꯤ ꯀꯅꯥ ꯃ ꯃꯌꯥ ꯆꯧꯕꯤꯗꯨꯔꯣ
ꯎꯝ ꯑꯈꯣꯏ ꯑꯈꯣꯏ ꯑꯅꯤ ꯍꯦꯛ ꯍꯦꯛ ꯂꯥꯎꯃꯤꯟꯅꯕꯗꯣ
ꯑꯣ ꯍꯣꯏ ꯍꯣꯏ
ꯃꯥꯒꯤꯗꯨꯁꯨ ꯑꯗꯨꯝ ꯌꯥꯏꯌꯦꯕ ꯍꯣꯏ ꯃꯥꯁꯨ ꯍꯟꯗꯥꯛꯁꯦ ꯍꯣꯁꯄꯤꯇꯥꯜ ꯂꯩꯕꯅꯤꯅ ꯑꯥ ꯅꯦꯠꯋꯥꯔꯛꯁꯦ ꯈꯔ ꯐꯖꯗꯕ ꯀꯨꯝ ꯇꯧꯕ ꯉꯥꯔꯥꯡꯁꯨ ꯀꯣꯜ ꯇꯧꯔꯒ ꯋꯥꯔꯤ ꯐꯖꯅ ꯇꯥꯕ ꯐꯪꯗꯦꯕ ꯑꯗꯨꯒꯤ ꯃꯥꯁꯨ ꯍꯣꯁꯄꯤꯇꯥꯜ ꯂꯩꯔꯒ ꯑꯃꯨꯛ ꯅꯥꯕ꯭ꯔꯥ ꯈꯪꯗꯦ ꯃꯥꯁꯨ ꯍꯟꯗꯛ ꯆꯍꯤ ꯊꯣꯛꯄ ꯃꯇꯝꯗ ꯃꯥꯒꯤ ꯏꯁꯥ ꯃꯁꯥꯁꯦ ꯌꯥꯝ ꯐꯗꯕ ꯃꯍꯥꯛ ꯃꯥꯒꯤ ꯄꯨꯛꯇꯣ ꯑꯗꯨꯝ ꯆꯥꯎꯕꯅꯦ ꯀ꯭ꯔꯤꯒꯤꯅꯣ ꯌꯥꯝ ꯆꯥꯗ꯭ꯔꯁꯨ
ꯀꯔꯤꯔꯥ ꯂꯤꯚꯔ ꯂꯤꯚꯔꯒꯤ ꯑꯣꯏꯔꯝꯒꯅꯤꯗꯣ ꯄꯨꯛ ꯆꯥꯎ ꯀꯩꯅꯣ ꯒꯨꯝꯕꯗꯤ
ꯎꯝ ꯑꯗꯨꯝ ꯅꯨꯡꯁꯤꯠ ꯀꯟꯕꯗꯣ ꯑꯗꯨꯃꯥꯏꯟ ꯇꯥꯎꯕꯅꯦ ꯃꯥꯗꯣ ꯅꯨꯡꯁꯤꯠ ꯑꯗꯨꯝ ꯀꯟꯕꯅꯦ
ꯃꯥꯗꯤ ꯃꯅꯨ ꯑ ꯀꯔꯤ ꯍꯥꯏꯌꯦꯁꯦ ꯃꯅꯨꯡꯗ ꯂꯩꯪ ꯂꯩꯕꯒꯤꯔꯥ ꯍꯧꯖꯤꯛ ꯍꯣꯁꯄꯤꯇꯥꯜꯗ ꯂꯥꯢꯕꯗꯣ ꯍꯥꯏꯕꯗꯤ ꯃꯤ ꯂꯥꯌꯦꯡꯗꯣ ꯑꯗꯨꯝ ꯉꯥꯏꯔꯒ
ꯂꯩꯕ ꯃꯥꯜꯂꯦ ꯑꯩꯁꯨ ꯐꯖꯅ ꯍꯪꯕꯤꯗꯦ ꯃꯥꯁꯨ ꯐꯖꯅ ꯑꯣꯟꯂꯥꯏꯟ ꯆꯪꯗꯦꯕ ꯇꯦꯛꯁ ꯀꯨꯝꯕ ꯊꯥꯔꯛꯑꯗꯤ ꯊꯦꯡ ꯊꯦꯡꯉ ꯄꯨꯡ ꯑꯃ ꯑꯅꯤꯒꯤ ꯃꯇꯨꯡꯗ ꯑꯃꯨꯛ ꯔꯤꯄ꯭ꯂꯥꯏ ꯄꯤꯌꯦ ꯑꯗꯣ ꯎꯝ ꯌꯥꯝ ꯉꯟꯅ ꯔꯤꯞ ꯄ꯭ꯂꯥꯏ ꯄꯤꯔꯝꯃꯦ ꯑꯗꯣ ꯐꯖꯅ ꯋꯥꯔꯤ ꯁꯥꯕ ꯐꯪꯗꯦ ꯑꯈꯣꯏꯁꯨ
ꯎꯝꯍꯝ
ꯑꯗꯨꯒꯤꯅꯦ ꯑꯌꯨꯛꯀ ꯀꯣꯍꯨꯒꯨꯝꯕ ꯇꯧꯔꯁꯨ ꯍꯣꯁꯄꯤꯇꯥꯜꯗ ꯂꯩꯕꯅꯤꯅ ꯃꯣꯏꯒꯤ ꯈꯣꯟꯖꯦꯜꯗꯣ ꯐꯖꯅ ꯇꯥꯗꯕꯒꯨꯝ ꯇꯧꯕ ꯑꯗꯨꯒꯤ ꯄꯥꯛ ꯈꯨꯝꯅꯗ꯭ꯔꯦꯗ ꯑꯈꯣꯏꯁꯨ
ꯃꯄꯥꯟꯒꯤꯅ ꯊꯣ ꯊꯣꯛꯅꯤꯡꯉꯥꯏꯁꯨ ꯁꯪꯡꯗꯕꯩ ꯑꯣꯏꯔꯝꯒꯅꯤꯗ ꯇꯦ ꯃꯤ ꯂꯩꯇꯕꯒꯤꯔ ꯈꯣꯏꯁꯦ
ꯈꯪꯗꯦ ꯑꯗꯨꯒꯤ ꯑꯣꯏꯔꯝꯅꯤ ꯃꯥꯁꯨ ꯂꯩꯕꯗꯣ ꯃꯥꯏ ꯑꯗꯨ ꯅꯨ ꯃꯤꯗ ꯍꯟꯗꯛꯁꯦ ꯃꯥꯒꯤ ꯏꯁꯥ ꯃꯥꯒꯤ ꯃꯁꯥꯗꯣ ꯌꯥꯗꯕꯅꯦ ꯒꯦꯁꯇ꯭ꯔꯦꯛ ꯒꯨꯝꯕꯁꯨ ꯌꯥꯝ ꯀꯟꯃꯟꯕꯒꯤꯔ ꯈꯪꯗꯦ ꯐꯖꯅ ꯆꯥꯛ ꯆꯥꯗꯝꯅꯦꯕ ꯅꯍꯥꯟꯗꯣ
ꯍꯣꯢ
ꯆꯥꯄꯣꯠ ꯒꯨꯝꯕ ꯈꯔ ꯆꯥꯔꯒ ꯅꯨꯗꯜꯁ ꯒꯨꯝꯕ ꯊꯣꯡꯉꯒ ꯗꯨꯃꯥꯏꯟ ꯇꯧꯕꯅꯦꯕ ꯑꯈꯣꯏ ꯂꯩꯕ ꯃꯇꯝꯗꯣ
ꯎꯝ
ꯑꯩꯗꯤ ꯃꯇꯥꯝꯗꯤ ꯐꯖꯟ ꯆꯥꯗꯦ ꯑꯗꯨ ꯑꯣꯏꯔꯁꯨ ꯅꯨꯡꯇꯤꯒꯤ ꯆꯥꯛꯇꯤ ꯆꯥꯌꯦꯕ ꯑꯗꯨ ꯑꯩꯐꯥꯎ ꯒꯦꯁꯇ꯭ꯔꯤꯛ ꯌꯥꯝ ꯀꯟꯈ꯭ꯔꯦꯕ ꯍꯟꯗꯛꯁꯦ
ꯂꯩꯕ ꯃꯇꯝꯗꯒꯤ ꯒꯦꯁꯇ꯭ꯔꯤꯛꯁꯦ ꯀꯟꯕ ꯍꯥꯎ ꯈꯣꯏ ꯒꯣꯇꯦꯜꯗꯤ ꯆꯥꯛꯀ ꯐꯖꯅ ꯀꯔꯤ ꯍꯥꯏꯁꯨ ꯆꯥꯔꯁꯨ ꯂꯩꯥꯌꯦꯗꯅ ꯍꯤꯟꯖꯥꯡꯒ ꯍꯥꯎꯇꯕꯒꯤ
ꯎꯝ
ꯑꯆꯥꯅꯤꯡꯗꯕ ꯑꯗꯨꯝ ꯐꯥꯎꯔꯒ ꯇꯨꯝꯔꯒ ꯂꯩꯕꯀꯣ ꯄꯩꯁꯥ ꯂꯥꯏꯔꯗꯤ ꯀꯩꯁꯨ ꯀꯥꯢꯝ ꯄꯩꯁꯥ ꯂꯥꯢꯇ꯭ꯔꯤꯀꯥꯟꯗꯤ ꯑꯁ ꯋꯥꯕꯅꯤ
ꯎꯝ
ꯃꯣꯏꯒꯤꯁꯦ ꯑꯥ ꯆꯛꯆꯥ ꯆꯥꯛꯀꯨꯝꯕ ꯄꯣꯔꯑꯗꯤ ꯀꯥꯏꯗꯒꯤ ꯄꯨꯔꯛꯄ꯭ꯔꯥ ꯑꯗꯨ ꯃꯥꯒꯤ
ꯈꯪꯗꯦ ꯑꯗꯨ ꯑꯗꯨꯒꯨꯝꯕꯗ ꯐꯖꯅ ꯍꯥꯡꯕꯤꯗ ꯃꯣꯏꯒꯤ ꯏꯃꯨꯡꯒꯤ ꯃꯤꯁꯨ ꯑꯁꯤꯗꯁ ꯇꯣ ꯑꯗꯨꯝ ꯂꯩꯗꯤ ꯂꯩꯕꯅꯤꯗ
ꯑꯣ ꯃꯥꯅ ꯉꯥꯏꯕꯒꯤꯔꯝꯅꯤ ꯑꯗꯨꯗꯤ
ꯎꯝ ꯑꯗꯨꯃꯥꯏꯟ ꯇꯥꯎꯕ꯭ꯔꯥ ꯈꯪꯗꯦ ꯁꯨꯞ ꯂꯥꯛ ꯂꯥꯛꯇꯕ ꯃꯥꯜꯂꯦ ꯃꯥꯁꯨ ꯌꯨꯝ ꯍꯣꯏ ꯑꯁ ꯀꯝꯄ꯭ꯂꯦꯟꯗꯤ ꯇꯧꯗꯤ ꯇꯧꯅꯤꯡꯕꯅꯦꯕ ꯃꯥꯗꯣ ꯈꯪꯉꯦꯅꯥ ꯑꯈꯣꯏꯁꯨ ꯑꯗꯣ ꯎꯄꯥꯏ ꯂꯩꯗꯕꯒꯤ ꯑꯣꯏꯔꯝꯅꯤ ꯀꯔꯤꯅꯣ ꯃꯥꯒꯤ ꯎꯝ ꯄꯨꯛ ꯌꯥꯗꯕꯒꯤ ꯗꯥꯏꯔꯤꯌꯥ ꯆꯠꯂꯦ ꯍꯥꯏꯔ ꯑꯗꯨꯃꯥꯏꯟ ꯇꯧꯕꯅꯦ ꯑꯗꯨꯝ ꯀꯔꯤ ꯑꯣꯛ ꯑꯣꯛꯁꯥꯒꯨꯝꯕ ꯅꯠꯇꯦ ꯑꯥ ꯑꯣꯛ ꯃꯔꯤꯟꯗꯣ ꯑꯣꯛ ꯃꯔꯤꯟꯒꯨꯝꯕ ꯆꯥꯛꯗꯤ ꯇꯨꯝ ꯆꯠꯄꯅꯦ ꯃꯥꯗꯣ ꯋꯥꯁꯔꯨꯝꯒꯨꯝꯕꯗꯣ
ꯀꯔꯤ ꯒꯔꯝ ꯆꯠꯅꯥꯗꯕꯒꯤ ꯑꯣꯏꯔꯝꯒꯅꯤꯌꯦ ꯑꯗꯨꯗꯤ
ꯈꯪꯗꯦ ꯑꯗꯨꯒ ꯑꯩꯈꯣꯏꯅ ꯎꯝ ꯀꯣꯕꯤꯒꯤ ꯁꯤꯡꯖꯨ ꯑꯗꯨꯝ ꯍꯦꯛ ꯍꯦꯛ ꯆꯥꯏꯅ ꯑꯗꯨꯁꯨ ꯌꯥꯗꯝꯅꯦ ꯃꯥꯒꯤ ꯀꯣꯕꯤꯁꯨ ꯁꯤꯡꯖꯨꯒꯨꯝꯕ ꯆꯥꯕ ꯌꯥꯗꯝꯅꯦ ꯍꯟꯗꯛꯇꯣ ꯑꯗꯨ ꯑꯗꯨ ꯅꯨꯄꯤꯗꯣ
ꯃꯥꯒꯤ ꯄꯣꯛꯗꯨ ꯆꯦꯀꯞꯒꯨꯝꯕꯗꯤ ꯆꯠꯇꯕ꯭ꯔꯣ
ꯈꯪꯗꯦ ꯃꯣꯏ ꯃꯥ ꯃꯣꯏ ꯌꯨꯝꯗ ꯂꯩꯕ ꯃꯇꯝꯗꯤ ꯆꯠꯄ꯭ꯔꯥ ꯅꯍꯥꯟꯗꯣ ꯃꯥꯏ__ ꯌꯨꯝꯗ ꯂꯩꯕ ꯃꯇꯝꯗ ꯅꯥꯔꯒ ꯃꯥꯒꯤ ꯋꯦꯠꯇꯣ ꯊꯥꯔꯇꯤ ꯑꯩꯠ ꯈꯛꯇ ꯀꯥꯌꯦ ꯍꯥꯏꯌꯦ
ꯍꯣꯏ
ꯍꯟꯗꯛꯇꯤ ꯐꯣꯔꯇꯤ ꯁꯚꯦꯟꯗꯤ ꯀꯥꯈ꯭ꯔꯦ ꯍꯥꯏꯌꯦ
ꯎꯝ
ꯌꯥꯝ ꯀꯪꯔꯒ ꯂꯥꯛꯑꯦꯕ ꯃꯥꯥ ꯁꯤꯗ ꯍꯥ ꯍꯥꯟꯅ ꯂꯥꯛꯄ ꯃꯇꯝꯗ ꯈꯪꯗ꯭ꯔꯦ ꯑꯈꯣꯏꯁꯦ ꯆꯥꯛꯁꯦ ꯐꯖꯅ ꯆꯥꯕꯗꯤ ꯂꯦ__ ꯑꯁ ꯉꯥꯏꯌꯣ ꯑꯁꯤ ꯅꯍꯥꯃꯄꯥꯜ ꯆꯪꯉꯒꯀꯣ ꯇꯤꯁ꯭ꯥꯔꯠ ꯑꯃꯥꯗꯤ ꯂꯧꯗ꯭ꯔ__ ꯗꯤ ꯌꯥꯗꯦꯅ ꯈꯣꯏ ꯑꯅꯤꯁꯨ ꯐꯠꯖꯅ ꯊꯤꯕꯅꯦ ꯐꯪꯗꯦ
ꯑꯩ ꯆꯠꯂꯗꯤ ꯋꯥꯔꯒ ꯆꯠꯂꯅꯤ
ꯑꯗꯨꯅ ꯁꯤꯡꯔꯨ ꯁꯤꯡꯖꯨ ꯌꯥꯡꯈꯩꯒꯤ ꯂꯧꯔꯒ ꯑꯃꯨꯛꯀ ꯂꯥꯛꯄꯅꯦ ꯑꯁ ꯑꯣꯛꯇꯣ ꯕꯥꯔꯥ ꯃꯥꯡꯒꯗ ꯑꯥ__ ꯃꯥꯡꯉꯦꯗ ꯉꯁꯤꯒꯤꯗꯤ
ꯍꯣꯏ ꯕꯔꯥꯒ ꯆꯠꯂꯒ ꯁꯦꯃꯨꯔꯦ ꯇꯨꯞ ꯨꯀꯨꯝꯕ ꯊꯤꯔꯀꯥꯟꯗꯗꯤ
ꯑꯩ ꯍꯌꯦꯡ ꯑꯃꯨꯛ ꯂꯥꯛꯀꯅꯤ
ꯂꯥꯛꯑꯣ ꯂꯥꯛꯑꯣ
ꯗꯤꯟꯇꯥꯍꯣ ꯗꯤꯝꯇꯥꯍꯣꯁꯨ ꯆꯠꯅꯤꯡꯉꯥꯏ
ꯑꯣ ꯑꯗꯨꯗꯤ ꯑꯩꯈꯣꯏꯒꯤ ꯑꯁ ꯏꯃꯥꯅꯦ ꯃꯤꯒꯤ ꯐ꯭ꯔꯤꯞ ꯐꯨꯔꯤꯠꯇꯣ ꯅꯪꯉꯣꯟꯗ ꯄꯤꯔꯝꯃꯒꯥ
ꯑꯣ ꯑꯗꯨꯒ ꯑꯁꯤ ꯍꯣꯏꯒꯤ ꯇꯔꯥ ꯐꯥꯕꯤ ꯑꯃꯥꯗꯨꯁꯨ ꯕꯖꯥꯔ ꯂꯥꯛꯀꯦ ꯍꯥꯏꯕꯅꯦ ꯃꯥꯁꯨ
ꯑꯣ ꯀꯔꯤꯒꯤꯔꯥ
ꯀꯔꯤꯅꯣ ꯑꯃꯥ ꯂꯥꯎꯅꯤꯡꯉꯥꯏ ꯂꯩꯥꯌꯦ ꯍꯥꯏꯕꯒꯨꯝ ꯇꯧꯋꯦ ꯑꯩꯗꯣ ꯍꯌꯦꯡꯅ ꯑꯣꯠ ꯅꯠꯇꯦ ꯍꯌꯦꯡ ꯅꯅꯤꯛ ꯑꯃꯨꯛ ꯊꯦꯡꯅꯥꯁꯦ ꯍꯥꯏꯕ ꯑꯩꯈꯣꯏꯗꯣ ꯋꯥꯔꯤ ꯁꯥꯥꯁꯦ ꯀꯣꯜ ꯇꯧꯔꯒ ꯄꯥꯏꯈꯠꯇꯦ ꯑꯗꯨ ꯅꯨꯄꯤꯗꯣ
ꯑꯣ ꯅꯪ ꯁꯪꯗꯕꯩ ꯑꯣꯏꯔꯝꯃꯤ ꯗꯨꯗꯤ
ꯁꯪꯕꯅꯦ ꯀꯔꯤꯒꯤꯔꯥ ꯈꯪꯗꯦ
ꯂꯔꯤꯛ ꯄꯥꯅꯤꯡꯕꯒꯤ ꯑꯣꯏꯔꯝꯒꯅꯤ
ꯑꯩ ꯇꯧꯗꯦ ꯑꯗꯨꯒꯤ ꯅꯣꯏ ꯑꯅꯤꯗꯤ ꯄꯥꯎ ꯐꯥꯎꯅꯕ꯭ꯔꯣ
ꯍꯨꯝ ꯐꯥꯎꯅꯗꯦ
ꯎꯝ
ꯂꯥꯔꯤꯛ ꯄꯥꯕꯒꯤ ꯑꯣꯏꯔꯝꯒꯅꯤ ꯃꯥꯗꯣ
ꯉꯥꯏꯌꯣ ꯅꯣꯏ ꯑꯅꯤ ꯋꯥꯔꯤ ꯅꯪ ꯅꯨꯄꯥ ꯑꯃꯥꯒ ꯋꯥꯔꯤ ꯁꯥꯟꯅꯕꯗꯨ
ꯑꯣ ꯑꯣ
ꯃꯥꯅ ꯁꯅꯥꯁꯦ ꯍꯥꯏꯕꯒꯤꯔꯣ
ꯅꯠꯇꯦ ꯑꯩꯅ ꯅꯪꯒꯤ ꯗꯤ ꯌꯥꯕ꯭ꯔꯥꯅ ꯍꯥꯏꯔꯀꯟꯗ ꯌꯥꯗꯦ ꯅꯪꯒꯤꯗꯤ ꯌꯥꯕ꯭ꯔꯥꯅ ꯑꯩꯉꯣꯟꯗ ꯍꯣꯏ ꯌꯥꯌꯦ ꯌꯥꯝꯃ ꯂꯩꯌꯦ ꯍꯥꯏꯔꯀꯟ ꯑꯗꯨꯗꯤ ꯇꯥꯎꯕ ꯌꯥꯅꯤꯅ ꯃꯥꯅ ꯍꯥꯏꯕ ꯑꯇꯨꯏ ꯇꯥꯎꯁꯤꯔꯅ ꯑꯩꯅ
ꯁꯦ ꯌꯥꯝ ꯂꯩꯌꯦ
ꯍꯣꯏ ꯑꯗꯨꯅ ꯇꯥꯎꯁꯤꯔꯥ ꯉꯥꯏ ꯍꯥꯏꯔꯀꯥꯟꯗ ꯑꯣ ꯌꯥ ꯇꯧꯔꯛꯑꯣ ꯉꯥꯏꯔꯝꯒꯦꯅ ꯍꯥꯏꯕ ꯑꯩꯅ
ꯎꯝ
ꯀꯥꯏꯗꯦꯗꯅ
ꯍꯣꯏ ꯑꯗꯨꯅꯦ ꯌꯥꯗꯕꯩ ꯌꯥꯝ ꯂꯩꯌꯦꯕ ꯑꯗꯨꯒꯤ ꯌꯥꯕ ꯃꯤꯕꯨꯗꯤ ꯑꯗꯨꯝ ꯋꯥꯔꯤ ꯁꯥꯕꯅ ꯐꯥꯏꯌꯦ
ꯑꯣ
ꯑꯩꯁꯨ ꯋꯥꯔꯤ ꯁꯥꯅꯤꯡꯉꯥꯏ ꯌꯥꯝ ꯂꯩꯔꯤꯗ ꯉꯔꯥꯡꯗꯨ ꯁꯥ ꯁꯥꯕꯤꯗꯦ ꯑꯗꯨꯒꯤ ꯏꯅꯥꯎ ꯅꯨꯄꯤꯒꯤꯗꯨꯅꯦ ꯑꯩꯅ ꯋꯥꯈꯜ ꯋꯥꯕꯗꯣ ꯃꯥꯗꯤ ꯑꯗꯨꯝ ꯀ꯭ꯂꯥꯁ ꯆꯠꯄꯅꯤꯅꯀꯣ
ꯍꯣꯏ ꯇꯨꯠ ꯈꯪꯗꯦꯗ
ꯃꯤ ꯌꯥꯝ ꯊꯤꯕꯅꯦ ꯃꯥꯁꯨ ꯗꯣ ꯈꯣꯏ ꯇꯔꯥ ꯐꯥꯕꯤꯗꯣ ꯄꯥꯏꯈꯠꯇꯦ ꯍꯥꯏꯌꯦ ꯑꯗꯨ ꯃꯥ ꯍꯦꯛ ꯍꯦꯛ ꯑꯗꯨꯃꯥꯏꯟ ꯇꯧꯕꯅꯦ ꯑꯩꯒꯤꯗꯣ ꯑꯍꯨꯝ ꯃꯔꯤ ꯁꯨ ꯁꯨꯕ ꯃꯥꯜꯂꯦ ꯃꯥ ꯄꯥꯏꯈꯠꯇꯕꯗꯣ ꯑꯩꯒꯤꯀꯣ
ꯅꯨꯡꯁꯤꯗꯕꯒꯤꯔ ꯈꯪꯗꯦꯗ
ꯍꯨꯝ ꯃꯥ ꯂꯥꯏꯔꯤꯛ ꯄꯥꯅꯤꯡꯕꯒꯤ ꯑꯣꯏꯔꯝꯒꯅꯤ ꯃꯥꯁꯦ ꯃꯔꯛ ꯃꯔꯛꯇ ꯁꯦꯡꯕ ꯍꯥꯏꯔꯀꯥꯟꯗ ꯃꯨꯠ ꯁ꯭ꯋꯤꯡꯒ ꯌꯥꯝ ꯇꯥꯎꯕꯅꯤꯀꯣ ꯃꯥꯅ ꯇꯧꯅꯤꯡꯕꯀꯥꯟꯗ ꯑꯗꯨꯝ ꯇꯥꯎꯔꯅꯤ ꯃꯥꯅ ꯇꯧꯅꯤꯡꯗ꯭ꯔꯥꯗꯤ
ꯎꯝ
ꯑꯗꯨꯝ ꯂꯥꯏꯔꯅꯤ ꯃꯥꯅ ꯇ꯭ꯔꯃꯦꯜ